ꯇꯥꯌꯦ ꯇꯥꯏ ꯇꯥꯕ꯭ꯔꫭ ꯎꯝ
ꯋꯥꯔꯤ ꯑꯃ ꯂꯩꯔꯦ
ꯍꯥꯏꯔꯛꯑꯣ ꯀꯔꯤꯅꯣ ꯇꯥꯁꯤ
ꯃꯤ ꯇꯥꯕ ꯌꯥꯗꯕ ꯑ ꯃꯤ ꯇꯥꯔꯗꯤ ꯌꯥꯔꯔꯣꯏꯕ
ꯀꯔꯤ ꯋꯥꯔꯤꯅꯣ
ꯑꯁ ꯐꯥꯒꯤ ꯇꯧꯕꯅꯦꯗ
ꯐꯥꯒꯤ ꯅꯪ ꯋꯥꯔꯤ ꯅꯨꯡꯉꯥꯏꯍꯜꯂꯝꯃꯒ ꯐꯥꯒꯤ ꯇꯧꯋꯦꯗꯤ ꯀꯔꯤꯅꯣ ꯍ ꯍ
ꯇꯤꯡꯕ ꯇꯧꯖꯦꯔꯣ ꯑ ꯑ ꯑꯩ ꯄꯦꯔꯛꯀꯦ
ꯑꯩ ꯄꯨꯔꯛꯀꯦꯀꯣ
ꯄꯨꯔꯥꯎ ꯄꯨꯔꯣ
ꯌꯨꯝ ꯅꯪ ꯆꯠꯂꯕꯣ
ꯆꯠꯂꯦꯗ ꯑꯗꯨꯝ ꯆꯠꯂꯦ
ꯑꯣ ꯃꯣꯏꯒꯤ ꯑꯥ ꯃꯊꯛꯇ ꯀꯛꯊꯠꯂꯒ ꯅꯩꯁꯦꯔꯣ
ꯌꯥꯏꯅꯦ
ꯑꯩ ꯇꯧꯔꯛ ꯀꯦꯒꯣ ꯑꯗꯨꯗꯤ
ꯍꯣꯏ ꯍꯣꯏ ꯅꯣꯏ ꯑꯕꯨꯠꯇꯤ ꯍꯣꯏꯗꯣ ꯀꯌꯥꯝ ꯂꯥꯞꯅꯒꯦ ꯅꯣꯏꯗꯣ
ꯂꯥꯞꯅꯩ ꯌꯥꯝ ꯀꯟꯅ ꯂꯥꯞꯅꯗꯦꯗ ꯀꯤꯂꯣꯃꯤꯇꯔ ꯌꯥꯡꯕꯆ ꯀꯤꯂꯣꯃꯤꯇꯔ ꯀꯌꯥꯒꯨꯝꯃꯕ ꯑꯣꯏꯗꯣꯏꯅꯣ ꯆꯣꯡ ꯁꯥꯝ ꯇꯔꯥ ꯌꯧꯒꯗ꯭ꯔꯣ ꯎꯝ ꯎꯝ ꯑꯗꯨꯂꯦ ꯃꯉꯥꯒꯨꯝꯕꯀꯣ ꯇꯔꯨꯛ
ꯀꯤꯂꯣꯃꯤꯇꯔ ꯇꯔꯨꯛ
ꯎꯝ
ꯑꯁ ꯑꯗꯨꯗꯤ ꯅꯣꯏꯅ ꯂꯥꯞꯄ ꯍꯦꯜꯂꯦ ꯑꯩꯈꯣꯏꯒꯤ ꯀꯤꯂꯣꯃꯤꯇꯔ ꯑꯃ ꯑꯃ ꯑꯃꯃ
ꯑꯇꯣ ꯑꯃ ꯑꯥ ꯇꯔꯨꯛ ꯀ ꯍꯥꯏꯁꯦ ꯑꯁ ꯒꯥꯔꯤꯅꯦ ꯀꯌꯥꯝ ꯀꯨꯏꯗꯣꯏꯅꯣ ꯖꯥꯛ ꯑꯦ
ꯃꯥꯅꯦꯑꯗꯨꯕꯨꯗꯤ
ꯎꯝ
ꯀꯥꯏꯖꯗꯦ ꯑꯩꯈꯣꯏꯅ ꯑꯃꯨꯛ ꯍꯣꯡꯉꯣꯏꯕꯀꯣ
ꯑ ꯍꯣꯏ ꯍꯣꯏ ꯅꯪ ꯅꯪ ꯇꯧꯒꯗꯕꯗꯣ ꯍꯌꯦꯡꯗꯣ ꯅꯪ ꯇꯧꯒꯗꯕꯗꯣ ꯑꯗꯨꯝ ꯇꯧꯔꯣꯕ ꯇꯧꯊꯣꯛꯈ꯭ꯔꯣ ꯅꯪ ꯇꯧꯒꯗꯕꯗꯣ ꯁꯠ ꯁꯠ ꯇꯧꯊꯣꯛꯑꯒ ꯑꯗꯨꯝ ꯅꯨꯡꯗꯥꯡ ꯋꯥꯏꯔꯝꯗꯣ ꯑꯗꯨꯝ ꯍꯣꯏ ꯄꯨꯡ ꯉꯟꯅ ꯂꯥꯛꯎꯀꯣ ꯍꯥꯏꯗꯤ ꯎꯝ ꯑꯁ ꯌꯥꯔꯣꯏ ꯉꯟ ꯉꯟꯃꯜꯂꯁꯨ ꯑꯕꯧꯇꯦ ꯑꯕꯧꯇꯦꯒ ꯄꯥꯎ ꯐꯥꯎꯅꯔꯣ
ꯍꯣꯏ ꯑꯕꯧꯇꯤ ꯍꯂꯛ ꯑꯀꯥꯟꯗ ꯑꯕꯧ ꯑꯕꯧꯇꯦꯒ ꯄꯥꯎ ꯐꯥꯎꯅꯔꯁꯦ ꯍꯜꯂꯦ ꯍꯥꯏꯔꯥꯟꯗꯈ ꯄꯨꯟꯅ ꯑꯗꯨꯝ ꯂꯥꯛꯄ ꯍꯈ ꯌꯥꯔꯦ ꯅꯠꯇ꯭ꯔꯣ
ꯑ ꯄꯐꯝ ꯌꯥ ꯅꯍꯥꯟꯗꯤ ꯑꯁ ꯑꯄꯥꯛꯥꯎꯇꯦꯅꯤ ꯑꯩꯅꯦ ꯑꯩꯈꯣꯏ ꯃꯔꯤ ꯅꯝꯃꯒ ꯆꯠꯄꯅꯦ ꯀꯩꯅꯣ
ꯀꯥꯏꯗ
ꯁ ꯆ ꯍꯒꯤ ꯆꯠꯄꯅꯦ ꯃꯣꯏꯗ ꯑꯩꯈꯣꯏ ꯄꯨꯟꯕ ꯅꯨꯃꯤꯠꯇꯣ
ꯍꯣꯏ
ꯅꯈꯣꯏ ꯃꯔꯤ ꯅꯝꯃꯒ ꯆꯠꯄꯅꯦ ꯑꯁ ꯃꯥꯏꯅꯦ
ꯑꯣ ꯃꯣꯏꯗꯔꯣ ꯅꯍꯥꯟ ꯆꯥꯕꯗꯣ
ꯍꯣꯏ ꯃꯍꯤꯗꯁꯨꯑꯌꯦ ꯁꯤꯂꯦ ꯆꯂꯦ ꯅꯣꯡ ꯄꯨꯡ ꯀꯥꯏꯗꯒꯤꯩ ꯄꯨꯡ ꯕꯥꯔꯣꯗꯔ ꯆꯥꯏꯌꯦ
ꯑꯁ ꯐꯖꯔꯦꯅꯦ ꯅꯣꯏ ꯈꯝꯃꯣꯏꯗꯦ ꯍꯌꯦꯡ ꯁꯦꯇꯔꯗꯦ ꯅꯠꯇ꯭ꯔꯣ ꯍꯌꯦꯡ ꯊꯥꯡꯖꯥ ꯃꯊꯪ ꯅꯣꯡꯃꯥꯏꯖꯤꯡ ꯃꯥꯅꯤꯗ ꯃꯊꯪ ꯅꯣꯡꯃꯥꯏꯖꯤꯡꯅꯤꯅ ꯃꯊꯪ ꯅꯣꯡꯃꯥꯏꯖꯤꯡꯅꯤꯅ ꯑꯗꯨꯝ
ꯎꯝ ꯎꯝ ꯎꯝ ꯎꯝ ꯍꯣꯏ ꯃꯥꯗꯔꯁ ꯗꯦꯅꯦꯕ ꯑꯗꯨꯒꯤ ꯅꯨꯡꯗꯥꯡꯗꯣ ꯑꯌꯨꯛꯇꯣ ꯑꯁ ꯑꯗꯨ ꯑꯗꯨꯗ ꯀꯥꯏ ꯗꯒꯤ ꯅꯠꯇꯦ ꯑꯗꯨ ꯑꯗꯨ ꯅꯨꯡꯗꯥꯡ ꯅꯨꯃꯤꯠꯇꯣ ꯈꯣꯏ ꯑꯩꯣꯏ ꯂꯦ ꯄ ꯅꯨꯃꯤꯇꯥ
ꯍꯣꯏ
ꯑꯩꯈꯣꯏꯅ ꯂꯦꯛꯄ ꯅꯨꯃꯤꯠꯇꯣ ꯑꯗꯨꯒꯤ ꯍꯦꯛ ꯅꯣꯡꯉꯥꯟꯕꯗꯣ
ꯑꯥ
ꯃꯥꯗꯔꯁ ꯗꯦ ꯑꯣꯏꯕ ꯑꯗꯨꯒꯤ ꯑꯁ ꯆꯔꯆꯁꯨ ꯆꯠꯀꯗꯕꯀꯣ
ꯑꯥ
ꯂꯣꯔꯦ ꯨꯝꯁꯤꯠ ꯐꯥꯗꯕꯒꯤ ꯑ
ꯍꯔ
ꯑꯃꯃꯨꯀ ꯍꯣꯏꯗ ꯍꯣꯏ ꯑꯆꯜꯊꯤ ꯍꯣꯏꯗ ꯍꯜꯂꯒ ꯑꯃꯨꯛꯀ ꯆꯠꯂꯤꯅꯤ
ꯍꯥꯥ
꯭ꯔꯦꯁ ꯐ꯭ꯔꯦꯁ ꯑꯞ ꯇꯧꯔꯒ ꯆꯠꯂꯤꯅꯦ ꯑꯦꯝ ꯕꯤ ꯁꯤꯗ
ꯑꯁ ꯑꯗꯨꯗꯤ ꯅꯣꯏ ꯀꯥꯡꯂꯨꯞ ꯈꯔ ꯋꯥꯔꯝꯃꯅꯤ
ꯎꯝ ꯑꯁ ꯀꯥꯏ ꯀꯥꯏꯗꯤ ꯄꯨꯡ ꯔꯣꯑꯣꯗ ꯄꯨꯡ ꯑꯗꯨꯁꯨ ꯀꯩꯅꯣ ꯑꯥ ꯆꯔꯆꯇ ꯐꯝꯕ ꯅꯪꯅꯤꯡꯉꯥꯏ ꯆꯠꯇꯄꯅꯦꯕ ꯑꯁ ꯎꯁ ꯑꯩꯈꯣꯏꯗꯤ ꯀꯌꯥꯅꯣ ꯀꯥꯎꯊꯣꯛꯈ꯭ꯔꯦ ꯄꯨꯡꯗꯤ ꯑꯗꯣ ꯀꯩꯅꯣ ꯇꯧꯋꯦ ꯃꯊꯛꯇ ꯐꯪꯈ꯭ꯔꯦ
ꯃꯊꯊ
ꯄꯤꯁꯤ ꯌꯥꯝ ꯃꯊꯛꯇ ꯇꯧ ꯑꯗꯨꯗ ꯐꯪꯈ꯭ꯔꯦ
ꯑꯝ ꯑ
ꯉꯍꯥꯛꯇꯪ ꯑꯩꯈꯣꯏ ꯂꯦꯞꯄꯦ ꯍꯥꯏꯗꯤ ꯃꯤꯗꯣ ꯆꯤꯟꯃꯟꯕꯒꯤꯀꯣ
ꯍꯣꯏ
ꯂꯩꯄꯦ ꯂꯩꯄꯒ ꯋꯥꯂꯟꯇꯤꯌꯔꯁ ꯅꯨꯄꯤ ꯑꯃ ꯂꯥꯛ ꯂꯩꯁꯥꯕꯤ ꯑꯃ ꯂꯥꯛꯑꯀꯣꯏꯕ ꯍ ꯑꯦꯦꯝꯁ ꯀ ꯇꯕꯨꯗꯦ ꯑ
ꯑꯥ
ꯌꯥꯕ
ꯑꯗꯣ ꯑꯩꯈꯣꯏꯅ ꯇꯣꯏꯅ ꯆꯠꯇꯕꯒꯤꯅꯤꯗ ꯑꯩꯈꯣꯏꯅ ꯇꯣꯏꯅ ꯆꯠꯂꯗꯤ ꯑꯩꯈꯣꯏꯅ ꯑꯣꯏꯔꯁꯨ ꯌꯥꯕꯅꯤ ꯑꯗꯣ ꯑꯦꯈꯅꯔꯗꯤ ꯀꯣ
ꯑꯥ
ꯑꯩꯈꯣꯏꯅ ꯇꯣꯏꯅꯁꯨ ꯆꯠꯇ꯭ꯔꯦ ꯄꯥꯛꯁꯨ ꯈꯪꯅꯗ꯭ꯔꯦ ꯑꯗꯨꯒꯤꯅꯦꯕ
ꯍꯣꯏ
ꯑꯩꯁꯨ ꯆꯔꯆ ꯑꯗꯨꯗ ꯑꯃꯨꯛꯇꯪ ꯑꯃꯨꯛꯇꯪ ꯀꯥꯕꯗ ꯉꯥꯏꯔꯤ ꯑꯇꯣꯞꯄꯗ ꯆꯠꯇ꯭ꯔꯤ
ꯀꯥꯏꯗ ꯀꯥꯕ꯭ꯔꯣ ꯅꯪꯗꯤ ꯑꯦꯝ ꯕꯤ ꯁꯤꯗ
ꯑꯗ ꯑꯦꯝ ꯕꯤ ꯁꯤꯗ ꯀꯥꯏ ꯑꯩꯁꯨ
ꯃꯊꯪꯗꯤ ꯇꯥꯡꯈꯨꯜꯒꯤꯗ ꯀꯥꯥꯁꯦꯔꯥ ꯈꯪꯗꯦ
ꯄꯗꯣ ꯊꯪꯅꯔ ꯂꯩꯕꯗꯣ
ꯑꯪ
ꯀꯥꯕ ꯌꯥꯏ ꯍꯥꯏꯕ꯭ꯔꯣ
ꯈꯪꯗꯦꯅꯤ ꯌꯥꯕ꯭ꯔꯥ ꯇꯥꯡꯈꯨꯜ ꯁꯔꯒ ꯆꯪꯁꯤꯔ ꯈꯪꯗꯦ
ꯌꯥꯗꯤ ꯌꯥꯔꯝ ꯒꯅꯤꯗ
ꯍꯣꯏ ꯌꯥꯔꯝꯒꯅꯤꯗ ꯌꯥꯕꯨꯗꯤ ꯈꯪꯗꯦꯗ ꯇꯧꯔꯤꯁꯦ ꯑꯗꯣ ꯍꯌꯦꯡ ꯉꯥ ꯑꯣꯏꯅ ꯇꯧꯁꯤ ꯍꯥꯏꯔꯣ ꯑꯁꯦꯡꯕ ꯀꯩ ꯑꯣꯏꯅ ꯇꯧꯁꯤ ꯍꯥꯏꯔꯣ
ꯈꯪꯗꯦ ꯑꯗꯨꯒ ꯄꯩꯁꯥ ꯅꯨꯡꯁꯥꯗꯣ ꯍꯥꯟꯅ ꯌꯦꯡꯒꯤꯁꯦ ꯌꯥꯝ ꯌꯥꯝꯃꯗꯤ ꯑꯇꯣꯞꯄ ꯇꯧꯔꯁꯨ ꯌꯥꯏ ꯌꯥꯝꯗ꯭ꯔꯗꯤ ꯉꯥ ꯑꯣꯏꯅ ꯇꯧꯕꯅ ꯐꯩ
ꯍꯣꯏ ꯍꯣꯏ
ꯃꯣꯏ ꯀꯅꯥ ꯀꯅꯥ ꯀꯌꯥ ꯀꯌꯥ ꯄꯨꯊꯣꯛꯅꯅꯤ ꯍꯥꯏꯔꯣ
ꯂꯣꯏ ꯆꯥꯝꯃ ꯆꯥꯝꯃꯗꯤ ꯂꯩꯔꯦꯗ ꯑꯩꯈꯣꯏ ꯃꯤ ꯃꯉꯥ ꯈꯛꯇ
ꯀꯌꯥꯝ ꯍꯥꯏꯖ‌ꯦ ꯑꯗꯨꯝ ꯌꯥꯡꯈꯩ ꯈꯔ ꯅꯞꯄꯛꯄꯣ ꯊꯥꯔꯇꯤ ꯈꯔ ꯅꯞꯄꯛꯄꯣ ꯈꯔ ꯃꯌꯥꯝ ꯌꯥꯎꯔꯛꯀꯅꯦꯕ ꯆꯣꯡꯁꯥꯜꯗꯤ ꯂꯩꯔꯤꯕꯅꯦ ꯃꯥꯗꯤ ꯌꯥꯝ ꯅꯞꯄꯛꯀꯅꯤ ꯆꯅꯤꯒꯨꯝꯕ ꯅꯞꯄꯛꯀꯅꯤ
ꯎꯝ ꯃ‌ꯣꯏꯗꯤ ꯈꯔꯅꯞ ꯄꯛꯀꯅꯤꯗ ꯉꯁꯤ ꯕꯤꯜ ꯐꯪꯒꯅꯤ ꯍꯥꯏꯕꯅꯤ
ꯑ‌ꯣ ꯐꯔꯦ ꯑꯃꯣꯏ ꯄꯨꯊꯣꯛꯆꯔꯖꯥꯅꯤ
ꯃꯣꯏ ꯄꯨꯊꯣꯛꯑꯅꯤꯅ ꯑꯗꯨꯝ ꯌꯥꯅꯕ ꯑꯁꯥꯐꯥꯎꯠꯇꯤꯗꯤ ꯏꯛ ꯏꯀꯣꯅꯣꯃꯤꯛ ꯇꯧꯕꯅ ꯍꯦ ꯃꯥꯗꯤ ꯍꯟꯗꯛ ꯃꯤ ꯕꯤꯖꯤꯅꯦꯁꯅꯤꯅ ꯌꯥꯗ꯭ꯔꯦꯕ
ꯑ‌ꯣ ꯍꯥ
ꯗꯨꯕꯥꯏ ꯈꯪꯗꯦꯗ ꯃꯣꯏꯁ‌ꯦ ꯑꯦ ꯒꯤꯒꯨꯁꯨ ꯒꯤꯒꯨꯁꯨ ꯈꯔ ꯇꯔꯛꯀꯅꯤ ꯃꯥꯖꯨ
ꯌꯦꯉꯁꯦ ꯍꯌꯦ ꯀꯩ ꯀꯩꯩꯅꯣꯗꯣ
ꯎꯝ ꯌꯥꯏ
ꯍꯡꯗꯣ ꯑꯕꯥꯎꯗꯤꯗꯣ ꯄꯨꯡ ꯀꯌꯥ ꯀꯌꯥ ꯍꯏꯂꯥꯛꯀꯦ ꯃꯁ
ꯃꯣꯏ ꯄꯨꯡ ꯇꯔꯨꯛ ꯇꯥꯔꯝꯗꯥꯏ ꯑꯗꯨꯒꯨꯝꯕ ꯍꯪꯕꯅꯤ
ꯑꯣ ꯑꯌ ꯑꯌꯨꯛꯇꯪꯅ ꯄꯨꯡ ꯀꯌꯥꯗꯩ ꯆꯠꯈꯤ ꯈꯤꯕꯥ
ꯃꯥ ꯑꯌꯨꯛꯇꯅ ꯄꯨꯡ ꯀꯌꯥꯅꯣ ꯑꯁ ꯄꯨꯡ ꯅꯥꯏꯟ ꯇꯥꯔꯝꯗꯥꯏꯗꯨꯁꯨ ꯃꯣꯏ ꯑꯣ ꯅꯥꯏꯟ ꯇꯥꯔꯝꯗꯥꯏ ꯅꯠꯇꯦ ꯑꯗꯨꯝ ꯅꯥꯏꯟ ꯑꯗꯨꯋꯥꯏꯗ ꯆꯠꯄꯅꯦ ꯃꯣꯏ ꯎꯝ ꯎꯝ
ꯑꯗꯨꯗꯤ ꯍꯌꯦꯡ ꯉ ꯉꯟꯅ ꯍꯜꯂꯗꯤ ꯉꯟꯅ ꯆꯠꯂꯁꯦ ꯊꯦꯡꯅꯍꯜꯂꯗꯤ ꯊꯦꯡꯅ ꯆꯠꯂꯁꯦ
ꯎꯝ ꯍ‌ꯣꯏ ꯍꯣꯏ
ꯑꯍꯤꯡꯅ ꯇꯧꯒꯗꯕ
ꯑꯥ ꯍꯣꯏ ꯍꯣꯏ
ꯎꯝ꯫
ꯑꯗ ꯍꯌꯦ ꯗꯤ ꯈꯔ ꯅꯏꯗ꯭ꯔꯗꯤ ꯌꯥꯔ ꯍꯣꯏ ꯁꯤꯁ ꯋꯥꯔꯤ
ꯅꯪ ꯍꯟꯗꯛ ꯌꯨꯝ ꯀꯨꯝꯅꯤ ꯑꯝꯇ ꯂꯩꯇꯦ
ꯂꯩꯇ꯭ꯔꯦ ꯍꯟꯗꯛꯇꯤ꯫
ꯎ ꯌꯨꯝ ꯑꯁ ꯌꯨꯝ ꯀꯨꯝꯃꯁꯨ ꯆꯤꯡ ꯆꯠꯄ ꯌꯥꯗꯕꯅꯤꯅ ꯕꯤꯠ ꯕꯤꯠ ꯌꯥꯎꯗꯦꯅꯦ ꯆꯤꯡ ꯆꯠꯄ ꯌꯥꯔꯗꯤ ꯆꯠꯂꯒ ꯈꯣꯠꯂꯒ ꯀꯔꯤ ꯀꯅꯣ
ꯆꯤꯡ ꯆꯠꯄ ꯍꯥꯏꯗꯤ ꯀꯩꯒꯤꯅꯣꯕꯥ?
ꯀꯣꯏꯕ ꯆꯠꯄ ꯀꯣꯏꯕ ꯆꯠꯄ ꯌꯥꯏꯅꯀꯣ
ꯍꯣꯏ ꯑꯩꯈꯣꯏ - ꯑꯩꯈꯣꯏ ꯆꯤꯡꯗꯤ ꯀꯩꯝ ꯇꯧꯔꯝꯃꯣꯏꯗꯀꯣ꯫
ꯇꯧꯗꯤ - ꯇꯧꯗꯤ ꯍꯥꯏ ꯍꯣꯏ꯫
ꯑ ꯆꯤꯡꯅꯕ ꯀꯣ ꯫
ꯍꯣꯏ꯫ ꯑꯗꯣ ꯍꯟꯗꯛꯁꯦ ꯑꯔꯤꯟꯊꯧꯗꯣ ꯀꯔꯝꯀꯥꯟ ꯊꯣꯛꯂꯛꯀꯅꯤ ꯍꯥꯏꯒꯦ ꯃꯥ?
ꯈ꯭ꯔꯤꯁꯃꯥꯁ
ꯈ꯭ꯔꯤꯁꯃꯁꯇ ꯑꯗꯨ ꯀꯝꯕꯁꯤ ꯊꯣꯛꯂꯛꯀꯅꯤ ꯍꯥꯏꯕ꯭ꯔꯣ?
ꯀꯝꯄꯜꯁꯔꯤ ꯊꯣꯛꯂꯛꯀꯗꯧ ꯃꯥꯜꯂꯦ ꯃꯥꯗꯤ ꯍꯥꯏꯈ꯭ꯔꯦꯕ ꯃꯥꯗꯣ ꯑꯦ ꯀꯩ ꯑꯣꯏꯔꯁꯨ ꯀꯩꯁꯨ ꯃꯥ ꯌꯥꯅꯕ ꯊꯣꯛꯂꯛꯀꯅꯤꯅ꯫
ꯑꯗꯨꯗꯤ ꯑꯗꯨꯁꯨ ꯈꯔ ꯂꯩꯔꯅꯤ ꯅꯠꯇ꯭ꯔꯥ꯫
ꯎꯝ꯫
ꯑꯗꯨꯗꯤ ꯑꯩꯈꯣꯏꯕꯥꯛ ꯀꯟ ꯆꯠꯄ ꯌꯥꯏꯒꯩꯅꯣ ꯫
ꯌꯥꯏ ꯑꯗꯣ ꯑꯩꯗꯤ ꯎꯄꯥꯥꯏ ꯂꯩꯇ꯭ꯔꯦ꯫
ꯑꯣ ꯅꯪ ꯆꯪꯉꯅꯤ
ꯑꯩꯗꯤ ꯆꯪꯉꯗꯤ ꯎꯄꯥꯏ ꯂꯩꯇ꯭ꯔꯦ ꯑꯩꯈꯣꯏꯗꯤ ꯅꯪꯗꯧ ꯃꯥꯟꯗꯦ
ꯑꯣ ꯅꯪ ꯆꯪꯗ ꯀꯨꯏꯔꯝꯃꯣꯏꯅꯦꯀꯣ꯫
ꯎꯝ꯫
ꯗꯤꯁꯦꯝꯕꯔ ꯅꯪꯒꯗ꯭ꯔꯣ ꯅꯪꯕꯨ?
ꯑꯩꯗꯣ ꯌꯥꯔꯣꯏ ꯑꯩ ꯆꯪꯕꯨ ꯆꯪꯉꯗꯤ ꯎꯄꯥꯏ ꯂꯩꯇꯦ ꯑꯩꯒꯤꯗꯤ꯫
ꯑꯣ ꯆꯪꯕ ꯆꯪꯉ ꯊ ꯊꯣꯛꯂꯛꯔꯣꯏ ꯅꯠꯇꯔꯥ?
ꯑ꯫
ꯁꯤꯖꯟ ꯑꯣꯏꯗ꯭ꯔꯤ ꯐꯥꯎꯗꯤ
ꯎꯝ ꯈ꯭ꯔꯤꯁꯃꯥꯁꯇꯤ ꯈ꯭ꯔꯤꯁꯃꯥꯁ ꯇꯥꯏꯃꯤꯡꯁꯦ ꯌꯥꯗꯦꯅꯦ ꯆꯥꯟꯅꯗꯦꯅꯦ ꯑꯩꯈꯣꯏꯒꯤꯗꯤ꯫ ꯈꯪꯗꯦ ꯑꯗꯨ ꯀꯩ ꯎꯝ
ꯊꯣꯛꯂꯛ ꯀꯗ꯭ꯔꯥ?
ꯎꯝ ꯁꯤꯖꯟ ꯑꯣꯏꯔꯗꯤ ꯊꯣꯛꯂꯛꯀꯅꯤ ꯑꯣꯐ ꯁꯤꯖꯟꯗ꯫
ꯑꯣ ꯑꯗꯣ ꯑꯥꯗ ꯂꯩꯕ ꯌꯥꯗꯦꯕꯀꯣ꯫
ꯎꯝ ꯃꯤ ꯂꯣꯏ ꯆꯠꯈꯤꯗꯣꯏꯅꯦ ꯑꯣꯞꯁꯤꯁꯟ
ꯎꯝ
ꯒꯤ ꯁꯨꯇꯤꯅꯦꯕ
ꯑ ꯑꯗꯨꯗꯤ ꯅꯣꯏ ꯁꯨꯇꯤ ꯌꯥꯝ ꯁꯥꯡꯅ ꯁꯥꯡꯅ ꯊꯥꯏꯅꯦ
ꯍꯣꯏ ꯁꯨꯇꯤ ꯁꯥꯡꯅ ꯁꯥꯡꯅ ꯊꯥꯏ ꯑꯗꯣ ꯀꯩꯅꯣ ꯇꯧꯕꯈꯩꯗꯤ ꯑꯗꯨꯝ ꯆꯪꯒꯅꯤꯗ ꯃꯤꯏ ꯍꯥꯏꯗꯤ ꯍꯧꯖꯤꯛꯁꯨ ꯑꯥꯏ ꯑꯦꯁ ꯑꯦꯜ ꯀꯥꯡꯕꯨ ꯂꯣꯏ ꯊꯣꯛꯑ ꯂꯩꯔꯦꯗꯅ
ꯍꯣꯏ
ꯃꯣꯏꯁꯨ ꯊꯥ ꯑꯃ ꯑꯅꯤꯗꯤ ꯑꯗꯨꯝ ꯂꯩꯔꯅꯤ
ꯑ
ꯃꯣꯏ ꯊꯥ ꯑꯃꯗꯤ ꯂꯩꯔꯅꯤꯕ ꯃꯣꯏ ꯁꯨꯇꯤꯅꯦꯕ
ꯎꯝ
ꯑꯈꯣꯏꯗꯤ ꯑꯁꯦꯡꯕꯗꯤ ꯀꯩꯅꯣꯗ ꯂꯣꯏꯗꯣꯏꯅꯦꯕ ꯁꯤ ꯊꯣꯛꯂꯛꯇꯣꯏꯅꯦꯕ ꯃꯥꯔꯆ ꯑꯦꯄ꯭ꯔꯤꯜꯗ ꯊꯣꯛꯂꯛꯀꯗꯕꯅꯦꯕ
ꯑ
ꯑꯈꯣꯏꯅ ꯉꯥꯏ ꯉꯝꯗꯕꯒꯤ ꯑꯥꯏ ꯊꯣꯛꯑꯒꯦ ꯀꯩꯗꯧꯗꯣꯏꯅꯣꯅ
ꯑꯣꯄꯨꯔꯆꯤꯅꯤꯇꯤ ꯗꯤꯗꯤ ꯂꯩꯍꯧꯕꯁꯤꯡꯅꯗꯤ ꯐꯪꯕ ꯍꯦꯟꯗꯣꯏꯅꯦ
ꯎꯝ ꯐꯪꯕ ꯑꯣꯏꯗꯣꯏꯅꯦ ꯃꯣꯏꯅ ꯑꯗꯣ ꯃꯤ ꯑꯇꯣꯞꯄꯗꯤ ꯆꯠꯇ꯭ꯔꯤꯕꯀꯣ ꯑꯈꯣꯏꯅ ꯑꯁ ꯌꯨꯝ ꯊꯣꯛ ꯄꯤꯔꯛꯑꯦ ꯇꯧꯔꯒ ꯑꯈꯣꯏ ꯑꯣꯖꯥ ꯆꯠꯂꯤꯉꯩꯗ ꯑꯈꯣꯏꯁꯨ ꯆꯠꯄꯅꯦꯕ
ꯑꯥ ꯃꯣꯏ ꯆꯠꯄ ꯈꯣꯠꯄꯩꯗꯤ ꯃꯣꯏꯅ ꯂꯣꯏ ꯇꯧꯔꯝꯒꯅꯤꯅ
ꯃꯣꯏꯅ ꯇꯧꯋꯦ ꯆꯠꯄ ꯈꯣꯠꯄꯒꯤꯗꯤ
ꯑꯣ ꯊꯣꯛꯄꯩꯁꯦ ꯅꯣꯏꯅ ꯇꯧꯕꯅꯦꯕ ꯅꯠꯇ꯭ꯔꯥ
ꯑꯈꯣꯏꯒꯤꯗꯤ ꯀꯩꯅꯣ ꯈꯛꯇꯅꯦꯕ ꯑꯈꯣꯏꯒꯤ ꯈꯣꯔꯁꯥ ꯈꯛꯇꯅꯦꯕ
ꯑꯣ
ꯈꯣꯔꯁꯥꯈꯛꯇ ꯎꯝ ꯅꯨꯡꯉꯥꯏꯔꯦ ꯈꯣꯔꯁꯥ ꯈꯛꯇ ꯇꯧꯕꯅꯤ ꯅ ꯑꯃꯨꯛꯀ
ꯍꯣꯏ
ꯑ ꯐꯩꯌꯦꯁꯤ
ꯎꯝ
ꯑꯗꯣ ꯈꯪꯗꯦꯅꯦ ꯀꯃꯥꯏꯅ ꯇꯧꯁꯤꯔꯣ ꯍꯌ‌ꯦꯡꯁꯦ
ꯈꯪꯗ꯭ꯔꯦ ꯅꯪ ꯍꯌꯦꯡꯗꯣ ꯄꯨꯡ ꯑꯐꯥꯎꯇꯩꯩꯒ ꯄꯥꯎ ꯐꯥꯎꯅꯔꯒ ꯄꯨꯡ ꯃꯉꯥ ꯑꯗꯨꯋꯥꯏꯗ ꯀꯩꯅꯣ ꯇꯧꯔꯣ ꯄꯥꯎ ꯐꯥꯎꯅꯔꯣ
ꯍꯣꯏ ꯐꯥꯩꯅꯔꯒꯦ
ꯄꯨꯡ ꯃꯉꯥ ꯅꯠꯇ꯭ꯔꯁꯨ ꯃꯔꯤ ꯑꯗꯨꯋꯥꯏ ꯑꯗꯨꯝ ꯅꯪ ꯌꯥꯅꯕ ꯑꯃꯗ ꯄꯥꯎ ꯐꯥꯎꯅꯔ ꯐꯥꯎꯅꯔꯒ ꯑꯗꯨꯝ ꯂꯩꯕ ꯈꯣꯠꯄꯗꯤ ꯑꯩꯈꯣꯏ ꯂꯩꯔꯒ ꯂꯥꯛꯑꯒꯦꯕ ꯑꯩꯈꯣꯏ ꯑꯍꯨꯝ
ꯍ‌ꯣꯏ
ꯌꯥꯔꯕ ꯅꯠꯇ꯭ꯔꯣ ꯑꯄꯛꯇꯤꯒ ꯅꯪ ꯆꯠꯂꯝꯒꯦꯁꯨ ꯆꯠꯂꯝꯈ꯭ꯔꯣꯕ
ꯅꯛꯄꯅꯤꯗ ꯑꯗꯨꯕꯨꯗꯤ ꯑꯗꯨꯝ ꯃꯣꯏ ꯊꯣꯡꯒꯥꯟꯅ ꯑꯗꯨꯝ ꯂꯩꯔꯦ
ꯎꯝ ꯑꯩꯈꯣꯏ ꯑꯩꯈꯣꯏ ꯍꯌꯦꯡ ꯅꯨꯡꯉꯥꯏꯇꯧꯔꯤ ꯎꯝ
ꯌꯦꯡꯉꯁꯦ ꯌꯦꯡꯉꯁꯦ